ꯎꯝ ꯇꯥꯏꯌꯦ ꯇꯥꯏꯌꯦ
ꯑꯦꯁ ꯈ꯭ꯋꯥꯡ ꯅꯥꯏꯗ
ꯑꯦ ꯈꯣꯡꯅꯥꯏ ꯍꯥꯏꯕ
ꯎꯝ
ꯏꯇꯩꯃꯒꯤꯔꯣ
ꯉꯁꯥꯏ ꯏꯪꯈꯣꯜꯗ ꯊꯕꯛ ꯇꯧꯔꯨꯕꯒꯤ
ꯅꯪ ꯈꯋ꯭ꯥꯡ ꯅꯥꯔꯗꯤꯅꯦ
ꯎꯝ
ꯗꯔꯤꯠ ꯊꯥꯅꯕ ꯒꯨꯔꯨꯀꯣꯁꯇꯣ ꯂꯩꯕ꯭ꯔꯥ ꯊꯛꯅꯕ ꯍꯤꯗꯥꯛ
ꯂꯩꯇꯤꯌꯦ ꯅꯪ ꯂꯧꯔꯒ ꯂꯥꯛꯑꯣ
ꯅꯪ ꯍꯦꯔꯣ ꯑꯃꯨꯛ ꯁꯥꯎꯒꯅꯦ ꯑꯗꯨ ꯂꯩꯕꯤꯔꯗꯤ
ꯑꯩ ꯍꯥꯏꯒꯦ ꯃꯨꯟꯅ ꯇꯥꯎꯍꯦ ꯑꯗꯨ ꯂꯩꯔꯗꯤꯀꯣ ꯏꯁꯤꯡꯗ ꯁꯥꯍꯜꯂꯒ ꯏꯁꯤꯡꯗꯣ ꯁꯥꯍꯜꯂꯣ ꯁꯥꯍꯜꯂꯒ ꯑꯗꯨ ꯅꯪ ꯈꯣꯡ ꯅꯥꯕ ꯃꯄꯥꯗꯨꯅ ꯊꯝꯃꯣ ꯑꯗꯨꯒ ꯇꯨꯝꯃꯣ
ꯑꯁ ꯐꯥꯗꯧ ꯃꯥꯟꯗꯦꯗ
ꯑꯦ ꯐꯔꯛꯀꯅꯤ ꯑꯗꯨꯃꯥꯏꯅ ꯇꯧꯔꯗꯤ
ꯑꯁ ꯊꯥꯖꯗꯦꯗ ꯑꯩꯗꯤ ꯃꯤ ꯃꯅꯨꯡꯗ ꯅꯥꯕꯗꯨꯕꯨ ꯀꯃꯥꯏꯅ ꯐꯗꯣꯏꯅꯣ
ꯏꯁ ꯃꯅꯨꯡꯗ ꯅꯥꯕꯗꯣ ꯃꯄꯥꯟꯗꯒꯤ ꯀꯩꯅꯣ ꯂꯥꯛ ꯃꯄꯥꯟꯒꯤ ꯔꯤꯑꯦꯛꯁꯟꯅꯦꯕ ꯑꯗꯨꯗꯤ
ꯎꯝ
ꯑꯗꯨꯃꯥꯏꯅ ꯇꯧꯑꯣ ꯌꯥꯝ ꯀꯟꯅ ꯅꯥꯕ꯭ꯔꯥ ꯅꯪ ꯈ꯭ꯋꯥꯡꯗꯣ
ꯎꯝ ꯎꯝ ꯍꯥ ꯑꯩ ꯎꯝ ꯑꯗꯨꯝ ꯅꯥꯏꯌꯦ ꯊꯕꯛ ꯇꯧꯕ ꯀꯥꯟꯗ
ꯑꯁ ꯊꯕꯛ ꯌꯥꯝ ꯐꯩꯌꯦꯀꯣ ꯅꯪꯗꯤ ꯑꯁ ꯂꯧꯒ ꯆꯠꯂꯗꯅ ꯅꯣꯏꯗꯣ ꯆꯤꯡ ꯄꯥꯝꯂꯧ ꯀꯃꯥꯏ ꯑꯗꯨꯗ ꯂꯩꯕꯅꯣꯅꯦ ꯅꯣꯏ ꯀꯩꯅꯣꯒꯤ ꯇꯝꯄꯥꯛꯀꯤ ꯂꯧꯗꯨ ꯏꯁꯤꯡꯒꯤ ꯂꯧꯗꯨ ꯎꯗꯦ
ꯎꯝ ꯑꯗꯨꯗꯤ ꯎꯏꯌꯦ ꯑꯗꯨꯁꯨ ꯂꯩꯌꯦ
ꯑꯁ ꯌꯥꯝ ꯐꯩꯌꯦꯀꯣ
ꯎꯝ ꯅꯣꯏ ꯏꯪꯈꯣꯜꯗꯗꯤ ꯀꯔꯤ ꯀꯔꯤ ꯊꯥꯒꯦ ꯌꯦꯟꯖꯥꯡ ꯅꯥꯄꯤ
ꯑꯩꯈꯣꯏ ꯏꯪꯈꯣꯜ ꯂꯩꯇꯦ
ꯑꯁꯦꯡꯕꯒꯤ
ꯎꯝ ꯂꯧꯅꯦ ꯂꯧ ꯂꯧ ꯈꯛꯇꯪꯅꯦ ꯏꯪꯈꯣꯜ ꯇꯧꯅꯤꯡꯉꯥꯏ ꯖꯒꯥ ꯂꯩꯇꯦ ꯑꯩꯈꯣꯏꯔꯣꯝꯗ
ꯀꯔꯤꯒꯤꯔꯥ ꯀꯣ
ꯖꯒꯥ ꯌꯥꯝ ꯄꯤꯛꯑꯦ ꯑꯩꯈꯣꯢꯔꯣꯝꯗ
ꯑꯗꯨꯗꯤ ꯅꯨꯡꯉꯥꯏꯔꯝꯃꯔꯣꯏ ꯑꯗꯨ ꯍꯦꯟꯖꯥꯡ ꯅꯨꯄꯤ ꯊꯥꯗ꯭ꯔꯦ ꯑꯗꯨꯗꯤ ꯑꯃꯇ
ꯏꯟꯖꯥꯡ ꯅꯥꯄꯤ ꯊꯥꯗꯦ ꯎꯝ ꯑꯅꯝꯕꯅ ꯁꯤ ꯕꯖꯥꯔꯗꯒꯤ ꯂꯩꯕꯅꯤꯗ
ꯎꯝ ꯕꯖꯥꯔꯗꯩꯗꯤ ꯇꯥꯡꯉꯦꯕ
ꯆꯟ ꯀꯤꯠꯆꯟ ꯒꯥꯔꯗꯦꯟ ꯈꯛꯇꯪ ꯑꯣꯏꯔꯦꯗ ꯁꯨꯃꯥꯏꯅ ꯂꯩꯕꯁꯦ
ꯎꯝ
ꯅꯣꯏꯒꯤ ꯑꯁ ꯑꯁ ꯊꯥꯕꯤꯒ ꯊꯕꯤ ꯀꯥꯂꯦꯟ ꯊꯕꯤꯗꯨꯅ ꯆꯥꯕ ꯀꯥꯂꯦꯟ ꯊꯕꯤ ꯅꯪꯒꯤ ꯊꯕꯤꯗꯣ ꯍꯥꯎꯔꯅꯤ ꯑꯗꯨꯒ ꯆꯨꯖꯥꯗꯣ ꯍꯥꯎꯔꯅꯤ ꯏꯁ ꯆꯅꯤꯡꯔꯛꯑꯦ ꯅꯣꯏ ꯆꯨꯖꯗꯤ ꯊꯥꯗ꯭ꯔꯣ
ꯍꯈꯣꯏ ꯆꯨꯖꯥꯛ ꯊꯥꯗꯤꯌꯦ ꯑꯩꯈꯣꯏꯗꯤ ꯏꯅꯦꯈꯣꯏ ꯒꯤꯗꯤ ꯈꯔ ꯊꯥꯔꯛꯑꯅꯤ ꯆꯨꯖꯥꯛ ꯊꯥꯔꯁꯨꯕ ꯎꯆꯤꯅ ꯑꯗꯨꯝ ꯆꯥꯕꯤꯕ ꯑꯗꯨꯏ ꯇꯜꯂꯕ
ꯑꯁ ꯁꯨꯖꯥꯗ ꯌꯥꯝ ꯆꯥꯅꯤꯉꯦ ꯑꯁ ꯍꯥꯎꯋꯦ
ꯕꯖꯥꯔꯗ ꯂꯩꯗꯨꯗꯤ ꯃꯤꯌꯥꯝ
ꯏꯁ ꯕꯖꯥꯔꯒꯤ ꯄꯩꯁꯥꯅꯦ ꯇꯥꯡꯉꯦ ꯅꯣꯏꯗ ꯂꯥꯛꯑꯗꯤ ꯐ꯭ꯔꯤꯗ
ꯎꯝ ꯎꯝ ꯎꯝ ꯏꯁꯁꯤ ꯏ ꯏꯁ ꯅꯨꯄꯥꯅꯕꯨ
ꯏꯁ
ꯇꯥꯡꯕꯕꯨ ꯀ꯭ꯌꯥꯝ ꯇꯥꯡꯒꯦꯔꯣ ꯆꯥꯃꯒꯨꯝꯕ ꯈꯛꯇ ꯑꯣꯏꯅꯤꯅꯦ
ꯑꯁ ꯂꯨꯄꯥ ꯆꯥꯝꯐꯧ ꯂꯩꯇꯦ ꯀꯔꯤꯅꯣ꯫
ꯏꯁ
ꯎꯝ
ꯂꯨꯄꯥ ꯇꯔꯥ ꯄꯨꯔꯛꯎ ꯂꯨꯄꯥ ꯆꯥꯝꯐꯧ ꯂꯩꯇꯦ ꯏꯁ꯫
ꯎꯝ ꯑꯥꯉꯥꯡ ꯃꯆ ꯃꯜꯂꯦ
ꯏꯁ ꯑꯉꯥꯡꯖ ꯀꯩꯅꯣꯅꯦꯍꯦ ꯄꯨꯔꯥ ꯌꯥꯝ ꯑꯉꯥꯡ ꯑꯣꯏꯕꯅꯦ
ꯎꯝ ꯎꯝ ꯑꯉꯥꯡ ꯃꯆꯥ ꯑꯣꯏꯃꯟꯕꯅꯤꯌꯦ
ꯎꯝ ꯍꯣ ꯋꯥꯕ꯭ꯔ ꯇꯥꯕ꯭ꯔꯣ ꯇꯥꯕ꯭ꯔꯣ ꯌꯦꯁ ꯇꯥꯕ꯭ꯔꯣ ꯇꯥꯕ꯭ꯔꯣ ꯍꯥꯏꯔꯒ ꯇꯥꯕ꯭ꯔꯣ ꯍꯥꯏꯌꯦ ꯅꯪꯒꯤ ꯀꯩꯅꯣꯗꯣ
ꯎꯝ
ꯀꯔꯤ ꯎꯝ ꯍꯥꯏꯅ ꯃꯤ ꯍꯥꯏꯅꯤꯡꯉꯥꯏꯁꯨ ꯂꯩꯇ꯭ꯔꯤ ꯀꯥꯟꯁꯤꯗ
ꯏ ꯑ ꯅꯤꯄꯥꯟ ꯅꯤꯄꯥꯟ ꯁꯥꯕꯅꯦꯕ ꯍꯧꯕꯅꯦꯕ꯫
ꯑꯩꯗꯤꯅ ꯆꯥꯝꯃꯒꯤ ꯕꯣꯔꯥ ꯑꯃꯒꯨꯝ ' '
ꯍꯥꯥ
ꯅꯪ ꯆꯥꯝꯃꯒꯤ ꯕꯣꯔꯥ ꯑꯃ ꯂꯧꯅꯤꯡꯕ
ꯎꯝ ꯆꯥꯕꯒꯤ ꯕꯔ ꯍꯥꯏꯕ
ꯎꯝ ꯅꯪ ꯃꯪꯡꯗ ꯑꯣꯏꯖꯔꯣꯀꯣ ꯑꯗꯨꯗꯤ
ꯑꯗꯨꯟ ꯑꯗꯨ ꯅꯣꯏꯒꯤꯗꯤ ꯌꯥꯔꯣꯏꯗ꯭ꯔꯣ ꯍꯥꯏꯕ
ꯑꯩꯈꯣꯏꯒꯤ ꯑꯩꯈꯣꯏꯒꯤꯗꯤ ꯀꯥꯏꯗꯒꯤꯅꯣ ꯑꯩꯈꯣꯏꯐꯧ ꯆꯥꯅꯤꯉꯥꯏ ꯂꯩꯇꯦ
ꯅꯣꯏꯗꯤ ꯆꯥꯗ꯭ꯔꯁꯨ ꯌꯥꯔꯅꯤꯍꯦ ꯃꯔꯛꯇꯗꯤ ꯑꯝ
ꯎꯝ ꯅꯪꯗꯤ ꯊꯤ ꯆꯥꯕꯅꯤꯅ ꯆꯨꯖꯥꯛꯁꯨ ꯆꯥꯕ ꯍꯩꯔꯣꯏꯗ
ꯏꯅꯣ ꯀꯔꯤꯒꯤ ꯆꯒꯗꯣꯏꯅꯣ ꯅꯣꯏ ꯅꯣꯏꯗ ꯀꯩꯅꯣ ꯂꯩꯕ꯭ꯔꯥ ꯏꯔꯣꯏ ꯑꯆꯧ ꯑꯆꯧꯕ ꯂꯩꯕ꯭ꯔꯥ꯫
ꯑꯍꯣꯏꯒꯤꯗꯤ ꯏꯔꯣꯏ ꯂꯩꯗꯦꯗ ꯃꯤꯒꯤꯗꯤ ꯂꯩ꯫
ꯑꯁ ꯎ ꯑꯗꯨ ꯁꯒꯣꯜꯒꯨꯝꯕꯅꯤꯅ ꯂꯩꯕ꯭ꯔꯥ ꯅꯪꯡꯒꯤ
ꯑꯦ ꯂꯩꯇꯦꯍꯦ ꯀꯥꯏ ꯂꯩ ꯅꯪ ꯁꯒꯣꯜ ꯇꯣꯡꯕ꯭ꯔꯣ ꯍꯥꯏꯁꯦ
ꯁꯒꯣꯜ ꯊꯣꯡꯗꯦ ꯏꯔꯣꯏ ꯇꯣꯡꯕ ꯍꯩꯌꯦ ꯑꯩꯗꯤ
ꯎꯝ ꯁꯒꯣꯜ ꯇꯣꯡꯗ꯭ꯔꯤꯕ꯫
ꯎ ꯁꯒꯣꯜ ꯁꯨ ꯎꯟꯗꯔꯤ ꯑꯁ ꯁꯒꯣꯅ ꯁꯒꯣꯜꯗꯤ ꯀꯤꯌꯦ ꯑꯩ ꯑꯁꯦꯡꯕ ꯑꯁ ꯃꯅꯥꯛ ꯐꯥꯎ ꯆꯪꯅꯤꯡꯕꯗꯦ ꯁꯒꯣꯜ ꯑꯁꯦꯡꯕ ꯁꯒꯣꯟꯗꯤ ꯀꯤꯖꯥꯏ ꯀꯔꯤꯒꯤꯔꯥ ꯈꯪꯗꯦ ꯅꯪ ꯈꯪꯅꯕꯦꯅꯦ ꯁꯛꯒꯅꯕꯨꯌꯝ ꯀꯤꯌꯦ ꯃꯅꯥꯛ ꯄꯣ ꯁꯪꯅꯤꯡꯗꯦ ꯁꯒꯣꯜꯒꯤ ꯁꯒꯣꯜꯗꯣ
ꯎꯝ
ꯁꯒꯣꯜ ꯕꯨꯁꯨ ꯃꯤ ꯈꯔ ꯆꯥꯕ ꯂꯩꯌꯦꯀꯣ꯫ ꯑꯁ ꯁꯒꯣꯜ ꯃꯆꯥ ꯈꯔ ꯂꯩꯕ ꯃꯤꯁꯤꯅꯕꯨ ꯇꯨꯒꯠꯆꯩꯗ ꯅꯪꯗꯤ ꯆꯥꯅꯤꯡꯕ꯭ꯔꯥ ꯍꯥ
ꯒꯨꯝꯕ ꯆꯥꯕ꯭ꯔꯣ ꯍꯥꯏꯕ
ꯊꯣꯡꯉꯥꯒ ꯆꯥꯏ ꯍꯥꯏ ꯑꯁ ꯃꯅꯨꯡ ꯁꯥꯥꯗꯣ ꯌꯥꯝꯅ ꯍꯥꯎꯌꯦ ꯍꯥꯏꯌꯦ ꯃꯔꯤꯟ ꯊꯣꯠꯄ ꯑꯁ ꯑꯩꯗꯤ ꯌꯥꯝ ꯇꯨꯒꯨꯠꯆꯩꯌꯦ ꯁꯒꯣꯟꯒꯤ ꯃꯅꯨꯡꯁꯥꯗꯣ꯫ ꯁꯒꯣꯜ ꯁꯒꯣꯜ ꯃꯅꯨꯡꯁꯗꯣ ꯌꯥꯝ ꯍꯥꯎꯏ ꯍꯥꯏꯌꯦ ꯑꯁ ꯑꯩꯗꯤ ꯌꯥꯝ ꯊꯨꯀꯠꯆꯩ ꯁꯒꯣꯜ ꯁꯒꯣꯜ ꯑꯗꯣ
ꯑꯗꯣ ꯂꯤꯟ ꯆꯥꯕ꯭ꯔꯣ ꯍꯥꯏꯕ
ꯑꯩ ꯂꯤꯟꯗꯤ ꯆꯥꯗꯦ ꯑꯉꯥꯡ ꯑꯣꯏꯔꯤꯀꯥꯟꯗꯤ ꯆꯥꯔꯝꯃꯦ ꯑꯁ ꯇꯦꯁ ꯇꯧꯕꯒꯤꯔꯝꯃꯦ꯫
ꯎꯝ ꯎꯝ꯫
ꯅꯪ ꯆꯥꯔꯕ꯭ꯔꯥ ꯂꯤꯟ ꯑꯁ ꯑꯉꯥꯡ ꯑꯣꯏꯔꯤꯀꯥꯟꯗꯗꯤ꯫ ꯃꯣꯏꯅ ꯄꯤꯖꯕꯗꯣ ꯑꯍꯥꯎ ꯑꯅꯤꯅ ꯄꯤꯖꯕꯗꯣ ꯑꯍꯥꯎ ꯑꯥꯎꯕ ꯄꯤꯖꯩ ꯑꯩꯒꯤꯗꯤ ꯂꯣꯏꯕꯒꯤ ꯍꯥꯎꯋꯦ
ꯑꯗꯨ ꯂꯤꯟ ꯄꯤꯖꯕꯗꯣ ꯑꯍꯥꯎ ꯑꯍꯥꯎꯕ ꯄꯤꯖꯔꯦ
ꯎꯝ ꯍꯥꯎ ꯍꯥꯎꯕ ꯄꯤꯖꯔꯦ ꯃꯅꯨꯡꯗ ꯈꯔꯤ ꯅꯪ ꯍꯦꯔꯣꯗ ꯆꯥꯕꯅꯦꯍꯦ ꯅꯪꯁꯨ ꯆꯥꯟꯅꯩ
ꯑꯗꯨꯅꯦ ꯃꯥ ꯂꯤꯟ ꯆꯥꯏꯌꯦ꯫
ꯅꯪꯁꯨ ꯆꯥꯟꯅ ꯌꯥꯏ ꯈꯔ ꯈꯔ ꯇꯧꯔ ꯑꯗꯨ ꯅꯪꯁꯨ ꯆꯥꯅꯤꯡꯉꯥꯏ ꯇꯧꯈ꯭ꯔꯣ ꯅꯕꯥꯅꯤ ꯀꯃꯥꯏꯅ ꯂꯩꯃꯤꯟꯅꯗꯣꯏꯅꯣ ꯑꯃꯅ ꯂꯤꯟ ꯆꯥꯏ ꯑꯃꯅ ꯂꯤꯟ ꯆꯥꯗꯦ ꯏꯁ ꯃꯥꯅ ꯏꯟꯕꯤꯔꯛꯑꯗꯤ꯫ ꯍꯤꯗꯧꯔꯅꯤ ꯍꯥꯥ ꯇꯥꯕ꯭ꯔꯣ ꯃꯥꯅ ꯏꯟꯕꯤꯔꯛꯑꯗꯤ ꯀꯩꯗꯧꯔꯅꯤ ꯍꯥꯏꯕ꯫ ꯍꯨꯔꯦꯟ ꯆꯥꯔꯅꯤ ꯍꯥꯏꯕ ꯍꯣ-ꯍꯣꯏ-ꯍꯣꯏ ꯌꯥꯝ ꯆꯥꯎ ꯆꯥꯎ꯫ ꯑꯗꯨꯃꯥꯏꯅ ꯆꯥꯎꯀꯣ ꯂꯤꯟꯗꯣ ꯌꯥꯝ ꯍꯥꯎꯕꯅꯦ ꯈꯪꯗ꯭ꯔꯦꯗ
ꯑꯗꯦ ꯗꯦ ꯂꯥꯏꯗ꯫
ꯅꯪ ꯆꯥꯅꯤꯡꯉꯦ ꯍꯥꯏꯕ ꯂꯤꯟꯗꯣ ꯉꯥꯄ꯭ꯔꯨꯝꯗꯤ ꯆꯥꯕ꯭ꯔꯥ ꯅꯪ ꯎ ꯇꯥꯔꯕ꯭ꯔꯣ ꯀꯔꯤ ꯃꯤꯅꯣ ꯅꯪꯁꯦ ꯀꯥꯎꯕꯁꯨ ꯈꯨꯝꯗꯦ ꯃꯔꯣꯟ ꯊꯣꯛꯂꯇꯕꯤ ꯂꯩꯁꯥꯕꯤꯗꯣ ꯍꯥꯏꯕ꯭ꯔꯥ
ꯍꯥꯝ
ꯀꯧꯔꯁꯨ ꯈꯨꯝꯗꯦ꯫
ꯇꯥꯗꯕꯩꯅꯤꯅꯦꯍꯦ ꯃꯤꯅ ꯀꯧꯔꯁꯨ ꯈꯨꯝꯗꯦ
ꯌꯦꯁ ꯅꯪ ꯃꯔꯣꯟ ꯊꯣꯛꯇꯕ ꯂꯩꯁꯥꯕꯤ ꯍꯥꯏꯕꯗꯣ ꯑꯣꯟꯕ ꯃꯥꯜꯂꯦꯀꯣ ꯀꯧꯕꯁꯨꯁꯨ ꯈꯨꯝ ꯈꯨꯝꯗꯦ ꯆꯅꯤꯔꯛ ꯈꯨꯝ ꯑꯣ ꯆꯅꯤꯔꯛ ꯀꯧꯋꯦ ꯅꯪ ꯈꯨꯝꯗꯦ꯫
ꯇꯥꯗꯕ ꯏꯅꯦ
ꯇꯥꯏꯌꯦ ꯑꯩ ꯈꯪꯉꯦ ꯅꯪ ꯅꯣꯏꯃꯥꯟ꯫
ꯎꯝ ꯎꯝ
ꯅꯣꯏ ꯃꯥꯅ ꯍꯧꯖꯤꯛ ꯈꯨꯝꯕꯗꯣ ꯑꯩ ꯇꯥꯏ ꯑꯩꯈꯣꯏ ꯌꯨꯝꯗ ꯊꯝ
ꯏꯁ ꯏꯇꯣꯝꯇ ꯂꯩꯔꯤꯅꯦꯀꯥꯁꯤꯗ
ꯂꯩꯇꯦ
ꯂꯔꯤꯛ ꯄꯥꯔꯒ ꯂꯩꯕ꯭ꯔꯥ
ꯑꯁ ꯀꯔꯤ ꯂꯥꯏꯔꯤꯛ ꯄꯥꯕꯅꯣ ꯅꯪꯒ ꯋꯥꯔꯤ ꯁꯥꯏꯁꯤꯗꯤ
ꯏꯁ ꯑꯩꯒꯅ ꯋꯥꯔꯤ ꯁꯥꯗ꯭ꯔꯤ ꯀꯥꯟꯁꯤꯗ ꯍꯥꯏꯕ
ꯅꯪꯉꯣꯟꯗ ꯋꯥꯔꯤ ꯁꯥꯗ꯭ꯔꯤꯀꯥꯟꯁꯤꯗ
ꯎꯝꯝ꯫
ꯀꯔꯤ ꯍꯥꯏꯕ꯫
ꯉꯁꯥꯏꯗꯨ ꯂꯥꯏꯔꯤꯛ ꯄꯥꯔꯒ ꯂꯩꯕ꯭ꯔꯥ ꯍꯥꯏꯕ꯫
ꯉꯁꯥꯏꯗꯤ ꯏꯪꯈꯣꯜꯗ ꯊꯕꯛ ꯇꯧꯋꯦ꯫
ꯉꯁꯥꯏ ꯎꯝ ꯅꯨꯃꯤꯗꯥꯡ ꯋꯥꯏꯔꯝꯒꯤ ꯆꯥꯛ ꯆꯥꯔꯝꯕ ꯆꯥꯛ ꯆꯥꯕ ꯂꯣꯏꯔꯀꯥꯟꯗ ꯃꯣꯏꯈꯣꯡꯒꯤ ꯊꯕꯛ ꯇꯧꯕ ꯅꯪ ꯀꯣꯜ ꯇꯧ ꯃꯤ ꯇ꯭ꯔꯪ ꯆꯠꯂꯦꯀꯣ
ꯎꯝ
ꯍꯋꯥꯏ ꯌꯥꯝ ꯆꯥꯕꯒꯤ ꯑꯣꯏꯔꯝꯒꯅꯤ
ꯑꯁ
ꯀꯥꯡ ꯆꯥꯅꯤꯡꯉꯦ ꯍꯥꯏꯕ ꯅꯪ ꯎꯝ
ꯀꯔꯤ ꯆꯥꯅꯤꯡꯉꯦ ꯍꯥꯏꯕ
ꯀꯥꯡ ꯅꯪ ꯅꯣꯏꯒꯤ ꯆꯨꯖꯥꯗꯣ ꯆꯥꯅꯤꯡꯉꯦ ꯄꯤꯔꯛꯑꯣ ꯅꯣꯏꯒꯤ ꯆꯥꯗꯣ ꯐꯪꯗꯔꯤ ꯍꯧꯖꯤꯛꯐꯥꯎ
ꯑꯩꯈꯣꯏ ꯈꯨꯟꯗ ꯂꯧꯕ ꯂꯥꯛꯑꯣ ꯁꯦꯜ ꯄꯥꯏꯔꯕ
ꯅꯣꯏ ꯈꯨꯟꯒꯤ
ꯀꯩꯅꯣ ꯅꯣꯏꯈꯨꯟꯒꯤ ꯀꯩꯅꯣꯅꯤꯀꯣ ꯁꯤ ꯂꯝꯕꯤꯒꯤꯗꯣ
ꯎꯝ
ꯄꯥꯝꯕꯤ ꯍꯧꯕꯗꯣ
ꯎꯝ꯫
ꯑꯗꯣ ꯀꯅꯥꯒꯤꯔꯥ
ꯀꯔꯝꯕ꯫
ꯈꯪꯗꯦ ꯑꯩꯁꯨ
ꯕꯤꯔꯤꯌꯥꯝꯕꯗꯨꯕꯣ
ꯂꯝꯕꯤ ꯃꯔꯥ ꯈꯔ ꯍꯧꯕꯗꯣ ꯎ
ꯅꯪꯅ ꯍꯪꯕ ꯀꯣꯏꯁꯟꯁꯤꯗꯤ ꯑꯩ ꯀꯣꯛ ꯉꯥꯎꯏꯗ꯫
ꯀꯔꯤꯒꯤ ꯅꯧꯕ꯭ꯔꯅꯦ ꯅꯣꯛꯀꯅꯨ
ꯅꯣꯛꯅꯤꯡꯉꯦ
ꯌꯥꯝ ꯅꯣꯛꯅꯤꯡꯕ꯭ꯔꯥ ꯅꯪꯪ ꯅꯆꯤꯟꯗꯨ ꯄꯣꯝꯅꯤꯡꯕ꯭ꯔꯥ꯫
ꯐꯣꯟꯅꯤꯡꯡꯗꯦꯍꯦ
ꯎꯝ ꯎꯝ ꯅꯆꯤꯟꯗꯨꯗ ꯊꯣꯝꯃꯛꯎꯔꯣ꯫
ꯊꯣꯝꯂꯛꯀꯅꯨ ꯊꯣꯝꯂꯛꯀꯅꯨ ꯈꯨꯇꯨꯝꯅ
ꯑꯩꯁ ꯈꯨꯠꯇꯨꯝꯅ ꯌꯥꯝ ꯀꯤꯕ꯭ꯔꯣ ꯍꯥ
ꯌꯥꯝ ꯀꯤꯗꯦ
ꯎꯝ ꯀꯤꯕ ꯃꯥꯜꯂꯦ ꯑꯩꯁꯦ
ꯎꯝ ꯀꯤꯗꯦ ꯑꯩꯗꯤ ꯅꯪ ꯎꯔꯨꯁꯤ ꯄꯪꯐꯨꯗ ꯐꯨꯔꯛꯀꯅꯤ ꯄ꯭ꯔꯣꯞ ꯄ ꯄ꯭ꯔꯣꯞ ꯄ ꯄꯨꯣꯔꯛꯄ ꯐꯨꯔꯛꯀꯅꯤ
ꯅꯪ ꯅꯪ ꯐꯨꯔ ꯑꯩ ꯇꯨꯃꯤꯟ ꯂꯩꯒꯗ꯭ꯔꯣ
ꯏꯁ ꯂꯩꯇ꯭ꯔꯗꯤ
ꯎꯝ ꯎꯝ ꯑꯩꯁꯨ ꯅꯉꯣꯟꯗ ꯈꯣꯡꯄꯥꯛ ꯑꯃꯨꯛ ꯀꯥꯎꯔꯛꯀꯅꯤ
ꯏꯁ ꯀꯥꯎꯕ ꯉꯝꯃꯣꯏ ꯅꯪꯗꯤ
ꯉꯥꯅꯤꯅ ꯑꯩꯁꯦ ꯈꯣꯡ ꯄꯥꯜꯂꯤꯅ
ꯅꯪꯗꯤ ꯅꯪꯗꯤ ꯍꯩ ꯎꯔ ꯀꯔꯤꯔꯦ ꯍꯩ ꯅꯪ ꯃꯥꯥꯏꯗꯣ ꯄꯦꯛ ꯄꯣꯛ ꯄꯦꯛ ꯄꯣꯛ